ꯍꯜꯂꯣ ꯕ꯭ꯔꯣ
ꯍꯦꯜꯂꯣ ꯕ꯭ꯔꯣ ꯇꯥꯔꯕꯣ
ꯇꯥꯔꯦ ꯇꯥꯔꯦ ꯀꯩꯗꯧꯔꯝꯃꯤꯅꯣ
ꯍꯧꯖꯤꯛꯇ ꯉꯥꯢꯔꯤꯗ ꯕ꯭ꯔꯣ ꯉꯥꯢꯔꯤꯗ ꯌꯨꯝ
ꯍꯣꯏ ꯌꯨꯝ ꯌꯧꯔꯛꯄꯒꯅꯦꯕ
ꯂꯥꯝꯕꯤꯗ ꯑꯃꯅ ꯑꯃꯨꯛ ꯑꯃꯒ ꯑꯃꯒ ꯁꯨꯝ ꯊꯦꯡꯅ ꯊꯦꯡꯅ ꯁꯨꯝ ꯂꯥꯛꯄꯗ ꯑꯗꯨꯝ ꯊꯦꯡꯗꯣꯛꯈ꯭ꯔꯦ ꯍꯥꯏꯇꯥꯔꯦꯅꯦ ꯍ
ꯑꯈꯣꯢ ꯅꯨꯡꯗꯥꯡꯒꯤ ꯆꯥꯛ ꯏꯁꯤꯡꯗꯤ ꯋꯥꯠꯂꯝꯈꯤꯅꯤꯅꯦ
ꯑ ꯉꯥꯏꯍꯥꯛ ꯋꯥꯠꯂꯤ ꯍꯥꯏꯇꯥꯔꯦ ꯀꯟꯅꯕꯨꯗꯤ ꯊꯣꯡꯉꯦ ꯕ꯭ꯔꯣ ꯍꯣꯏꯒꯤꯕꯨꯗꯤ ꯂꯣꯏꯔꯦ ꯍꯥꯏꯗꯥꯢꯅꯦ
ꯑꯩꯈꯣꯏꯒꯤꯁꯦ ꯃꯦꯠꯁꯀꯤꯕꯨꯗꯤ ꯂꯣꯏꯔꯦ ꯑꯗꯣ ꯀꯩꯅꯣ ꯏꯟꯖꯥꯡ ꯏꯃꯥꯟꯅꯕ ꯍꯣꯏ ꯏꯟꯖꯥꯡ ꯈꯔ ꯊꯣꯡꯖꯦꯅ ꯑꯗꯨꯒꯤ ꯊꯣꯡꯉꯤ
ꯑꯣ ꯀꯩꯅꯣꯔꯣ ꯌꯦꯟꯂꯣ ꯀꯩ ꯑꯣꯛꯂꯣ
ꯌꯦꯟꯅꯤꯗ ꯌꯦꯟꯅꯦ
ꯑꯦꯛꯖꯥꯝ ꯃꯌꯥꯒꯤ ꯑꯦꯛꯖꯥꯝ ꯅꯨꯡꯉꯥꯏꯅꯕ ꯃꯥꯜꯂꯤꯗ
ꯍꯌꯦꯡ ꯏꯃꯥꯅꯕ ꯑꯃ ꯆꯠꯇꯣꯔꯦꯅꯦ ꯍꯥꯏꯕ ꯑꯗꯨꯒꯤ ꯆꯥꯛ ꯑꯝ ꯆꯥꯁꯦꯅ
ꯑꯣ ꯃꯥꯗꯤ ꯑꯦꯛꯖꯥꯝ ꯑꯦꯛꯖꯥꯝꯗꯤ ꯊꯥꯗꯕ꯭ꯔꯣ
ꯃꯥ ꯑꯦꯛꯖꯥꯝ ꯊꯥꯔꯔꯣꯏꯌꯦ ꯀꯩꯅꯣ ꯃꯥꯁꯇꯔ ꯇꯧꯔꯔꯣꯏꯒꯦ ꯍꯥꯏ ꯃꯥ ꯀꯩꯅꯣ ꯃꯈꯥ ꯑꯗꯨꯝ ꯊꯕꯛꯒꯨꯝꯕ ꯊꯤꯔꯒꯦꯅ
ꯑꯣ ꯑꯗꯨꯗꯤ ꯃꯥꯒꯤ ꯃꯥꯒꯤ ꯐꯦꯔꯋꯦꯜ ꯇꯥꯔꯦꯕꯀꯣ
ꯑꯥ
ꯍꯣꯏ ꯍꯣꯏꯗ ꯐꯖꯅ ꯆꯥꯛ ꯆꯔ ꯑꯃ ꯆꯥꯃꯤꯟꯅꯔꯒ ꯀꯥꯏꯅꯕ ꯍꯥꯏꯗꯨꯅꯤ ꯅꯠꯇ꯭ꯔꯣ
ꯑꯗꯨꯅꯦ ꯆꯥꯔꯝꯗꯥꯢꯁꯤ
ꯎꯝ ꯎꯝ ꯑꯣ ꯑꯗꯨꯗꯤ ꯃꯥꯗꯤ ꯍꯌꯦꯡ ꯆꯠꯈ꯭ꯔꯅꯦꯕ
ꯑꯥ
ꯑꯗꯨꯗꯤ ꯌꯥꯝꯅ ꯅꯨꯡꯁꯤꯕ ꯃꯤꯀꯨꯞ ꯑꯃ ꯑꯣꯏꯗꯧꯔꯤꯅꯦ
ꯅꯨꯡꯁꯤꯕ ꯃꯤꯀꯨꯞ ꯍꯥꯏꯁꯦ ꯑꯗꯨꯝ ꯑꯣꯢꯔꯕꯅꯤꯗ ꯑꯗꯨꯝꯅ ꯃꯤ ꯊꯦꯡꯉꯔꯛꯄꯕꯗ ꯑꯗꯨꯝ ꯃꯅꯤꯄꯨꯔꯗꯩꯅꯤꯅ
ꯎꯝ
ꯑꯗꯨꯕꯨꯗꯤ
ꯎꯝ ꯎꯝ ꯑꯗꯨꯕꯨ ꯍꯧꯖꯤꯛ ꯊꯦꯡꯅꯕꯗꯤ ꯄꯥꯛꯅ ꯊꯦꯡꯅꯕꯗꯤ ꯐꯪꯗꯕꯅꯤꯍꯦ
ꯎꯝ ꯎꯝ ꯎꯨꯝ ꯆꯨꯝꯃꯦ ꯑꯗꯨꯕꯨꯗꯤ ꯄꯥꯛꯅꯗꯤ ꯀꯩꯁꯨ ꯊꯦꯡꯅꯕꯗꯤ ꯐꯪꯉꯔꯣꯏ
ꯋꯥꯟꯁ ꯀꯩꯅꯣ ꯇꯧꯈꯤꯕ ꯍꯥꯏꯁꯦ ꯑꯗꯨꯝ ꯋꯥꯗꯤ ꯋꯥꯕꯅꯦ ꯑꯗꯨꯝ
ꯎꯝ ꯝ ꯋꯥꯟꯁꯤꯟ ꯋꯥꯟ ꯁꯤꯟ ꯇꯥꯏꯕ ꯇꯧꯔꯒ ꯊꯦꯡꯅꯔꯛꯀꯗꯧꯕꯗ ꯉꯥꯢꯔꯦ
ꯍꯥꯢꯅꯇꯧꯇꯥꯕꯅꯤꯅꯦ ꯅꯣꯡ ꯐꯥꯗꯣꯛ ꯊꯦꯡꯅꯕꯗ
ꯉꯁꯤꯁꯦ ꯑꯣꯛꯈꯥꯛꯁꯨ ꯁꯥꯏꯅꯦ ꯇꯧꯔꯤꯁꯦ
ꯎꯝ ꯑꯩꯈꯣꯏ ꯁ꯭ꯋꯥꯏꯗꯗꯤ ꯁꯥꯕ ꯌꯥꯗ꯭ꯔꯦ ꯅꯣꯡꯁꯤꯅ ꯃꯪꯉꯒ ꯁꯨꯡꯇꯥ ꯔꯥꯗꯔꯛꯇ꯭ꯔꯕꯅꯤꯅ ꯑꯣꯝꯈꯠ ꯂꯩꯔꯕꯅꯤꯅ
ꯑꯣ ꯃꯪꯗꯥꯡ ꯃꯪꯕꯅꯦ ꯇꯥꯗꯤ ꯇꯥꯗ꯭ꯔꯦ ꯇꯥꯊꯣꯛꯈ꯭ꯔꯒꯗꯤ ꯑꯃꯨꯛ ꯈꯔ ꯐꯒꯗꯕ ꯇꯥꯕꯗꯤ ꯑꯗꯨꯝ ꯑꯣꯝꯃꯒ
ꯅꯣꯡ ꯇꯥꯗꯝꯅꯤꯅ ꯂꯧꯁꯨ ꯌꯥꯗ꯭ꯔꯦ ꯑꯗꯨꯅ ꯁꯥꯕꯁꯨ ꯑꯗꯨꯝ ꯄꯣꯝ ꯂꯩꯔꯕꯅꯤꯅ ꯌꯥꯗ꯭ꯔꯦ ꯐꯨꯠꯂꯦ
ꯌꯥꯗ꯭ꯔꯦ ꯌꯥꯗ꯭ꯔꯦ ꯅꯣꯡ ꯇꯥꯕ ꯃꯇꯝꯕꯨꯗꯤ ꯌꯧꯔꯕꯅꯦ ꯖꯨꯂꯥꯏ ꯀꯥꯏꯁꯤꯗꯤ
ꯎꯝ ꯍꯩꯊꯕꯨꯗꯤ ꯌꯥꯔꯝꯃꯦ ꯑꯗꯣ ꯖꯨꯟ ꯖꯨꯟ ꯍꯌꯦꯡꯗꯩ ꯖꯨꯂꯥꯏꯗꯤ ꯍꯧꯔꯦ ꯑꯗꯣ ꯅꯣꯡꯁꯤꯕꯨ ꯆꯨꯗꯧꯗꯤ ꯃꯥꯜꯂꯦ ꯆꯨ ꯆꯨꯗꯦ
ꯎꯝ
ꯕ꯭ꯔꯣ ꯍꯣꯢꯗꯤ ꯁꯤꯝꯕ꯭ꯂꯤꯡ ꯀꯌꯥ ꯁꯨꯒꯦ
ꯑꯩꯁꯦ ꯀꯩꯅꯣ ꯑꯅꯤ ꯑꯩꯈꯣꯏ ꯑꯅꯤ ꯏꯅꯥꯎꯅꯨꯄꯥ ꯑꯃꯒ ꯑꯩꯒ
ꯑꯣ ꯎꯝ ꯑꯩꯅ ꯂꯥꯁꯅꯦ ꯕ꯭ꯔꯣ ꯑꯩꯈꯣꯏꯒꯤꯗꯤ
ꯑꯣ ꯑꯗꯣ ꯀꯌꯥꯗꯤ ꯁꯨꯏꯅꯣ
ꯎꯝ ꯑꯩꯈꯣꯏꯁꯦ ꯑꯍꯨꯝꯅꯦ ꯂꯦꯗꯤꯁ ꯑꯅꯤ ꯑꯃꯒ ꯑꯗꯨꯒ ꯀꯩꯅꯣꯗꯅ ꯖꯦꯟꯇꯜꯗꯅ ꯑꯩ ꯈꯤꯇꯪ ꯇꯥꯔꯦ ꯆꯦꯟꯇꯥꯜꯁꯤꯅ ꯂꯥꯁ ꯑꯣꯏꯍꯧꯔꯦ
ꯎꯝ ꯈꯥꯏꯖꯗꯁꯨ
ꯃꯥꯅꯦ ꯃꯥꯅꯦ ꯗꯨꯃꯟ ꯅꯨꯄꯤ ꯉꯥꯛꯇ ꯀꯩꯅꯣ ꯇꯧꯕꯁꯨ ꯅꯨꯡꯉꯥꯏꯇꯦ ꯅꯠꯇ꯭ꯔꯥ
ꯑ ꯑꯗꯨꯅꯦ
ꯕ꯭ꯔꯣꯏꯖꯤ ꯕ꯭ꯔꯣꯅ ꯑꯍꯟ ꯑꯣꯏꯕꯅꯤꯅ ꯈꯔ ꯂꯩꯗꯤ ꯕ꯭ꯔꯣꯗ ꯑꯃꯨꯛ ꯔꯦꯁꯄꯣꯟꯁꯤꯕꯤꯂꯤꯇꯤ ꯃꯌꯥꯝꯁꯦ ꯑꯃꯨꯛ ꯁꯤꯜꯂꯛꯀꯗꯣꯏꯅꯤ ꯅꯠꯇ꯭ꯔꯥ
ꯃꯥꯏ ꯃꯥꯥꯏ ꯀꯣꯂꯦꯖꯁꯤ ꯂꯣꯏꯕ ꯉꯥꯏꯕꯅꯤ
ꯑꯥ ꯀꯩꯅꯣꯒꯨꯝꯕ ꯇꯧꯕꯣꯏ ꯍꯩꯕꯗꯨꯗꯤ ꯐꯩ
ꯎꯝ ꯗꯥꯥꯏꯔꯤꯛ ꯂꯥꯏꯔꯤꯛ ꯀꯁꯤ ꯇꯝꯕ ꯂꯣꯏꯔꯛꯒꯗꯤ ꯋꯥꯉꯥꯛꯇꯣꯏ ꯔꯦꯁꯄꯣꯟꯁꯤꯕꯤꯂꯤꯇꯤꯁ
ꯎꯝ ꯃꯋꯥꯟꯇꯗꯩꯅꯤ ꯀꯩꯅꯣꯒꯨꯝꯕ ꯃꯥꯏ ꯄꯥꯛ ꯕꯤꯖꯤꯅꯦꯁꯀꯨꯝꯕ ꯇꯧꯕ ꯑꯣꯏꯔꯒꯗꯤ ꯃꯍꯨꯠ ꯁꯤꯟꯅꯕ ꯑꯗꯨꯝ ꯂꯥꯏꯀꯣ ꯑꯗꯨꯃꯥꯏꯅ ꯀꯩꯅꯣꯒꯨꯝꯕ ꯂꯩꯒꯗꯤ ꯅꯨꯡꯉꯥꯏ ꯌꯠꯇ꯭ꯔꯒꯗꯤ ꯑꯗꯨꯅ ꯕ꯭ꯔꯣꯁꯨ ꯍꯩꯁꯤꯡꯅ ꯈꯣꯡ ꯊꯥꯡꯉꯣ ꯏꯍꯥꯟ ꯑꯣꯏꯕꯅꯤꯅ ꯏꯅꯥꯎ
ꯀꯩ ꯍꯏꯤ ꯌꯔꯣꯏꯗꯣꯏꯅꯦꯕ
ꯃꯥꯅꯤ ꯃꯥꯅꯤ ꯕ꯭ꯔꯣꯅ ꯕꯦꯛꯕꯣꯟꯅ ꯑꯃ ꯑꯣꯏꯔꯛꯀꯗꯣꯏꯅꯤ ꯏꯍꯥ ꯏꯅꯥꯎ ꯑꯝꯁꯨ ꯂꯩꯅꯤꯅ ꯃꯥꯒꯤ ꯁꯨꯝ ꯕ꯭ꯔꯣꯟꯅ ꯑꯃꯨꯛ ꯁꯦꯝꯕꯤꯔꯛꯀꯗꯣꯏꯅꯤ
ꯎꯝ
ꯅꯨꯡꯗꯤ ꯅꯨꯡꯉꯥꯏꯔꯣꯏꯗꯕ꯭ꯔꯣ ꯁꯨꯃꯥꯏꯅ ꯑꯍꯟꯒ ꯂꯩꯕꯁꯦ ꯑꯃꯔꯣꯝꯗ ꯍꯥꯏꯔꯒꯗꯤ ꯑꯩꯁꯨ ꯆꯦꯅꯤ ꯂꯩꯌꯦꯕꯀꯣ
ꯑꯥ
ꯏꯆꯦꯅꯤꯁꯦ ꯑꯃꯅ ꯍꯥꯏꯗꯤ ꯏꯆꯦꯅꯤꯁꯦ ꯃꯥꯟꯅꯗꯦ ꯍꯥꯏꯇꯥꯔꯦ ꯈꯨꯔꯣꯏꯅꯁꯦ ꯑꯃꯅ ꯑꯗꯨꯝ ꯀꯦꯔꯤꯌꯔꯒꯤ ꯃꯇꯥꯡꯗ ꯌꯥꯝꯅ ꯑꯩꯉꯣꯟꯗ ꯑꯗꯨꯝ ꯗꯨꯝ ꯍꯥꯏꯕꯤꯕꯗꯣ
ꯑꯥ
ꯑꯗꯨꯒ ꯑꯃꯁꯤꯅ ꯏꯆꯦ ꯑꯃꯅ ꯑꯩꯈꯣꯏꯅ ꯏꯃꯣꯁꯅꯦꯜ ꯁꯞ ꯄꯣꯠꯁꯦ ꯌꯥꯝ ꯇꯧꯋꯦ ꯍꯥꯏꯇꯥꯔ ꯍꯥꯏꯗꯤ ꯏꯕꯟ ꯅꯨꯄꯤ ꯀꯣꯏꯕ ꯈꯣꯠꯄ ꯑꯣꯏꯒꯦꯔꯥ ꯑꯗꯨꯝ ꯆꯦꯁꯥ ꯗꯨꯝ ꯍꯥꯏꯕ ꯃꯇꯝ ꯆꯦꯁꯨ ꯅꯨꯄꯤꯁꯦ ꯀꯣꯏꯅꯤꯡꯉꯦ ꯅꯤꯡꯉꯦ ꯀꯥꯏꯅ ꯁꯨꯝ ꯇꯥꯟꯅꯕ ꯂꯩꯗꯅ ꯐꯔꯦꯟ ꯑꯣꯏꯕꯗꯨ ꯏꯆꯦꯒꯤ ꯋꯥ ꯉꯥꯛ ꯇ ꯅꯠꯇꯕꯤꯗꯀꯣ ꯑꯗꯨ
ꯎꯝ ꯑꯗꯨꯃꯥꯏꯅ ꯑꯗꯨꯝ ꯇꯧꯋꯦ ꯏꯆꯦꯅꯤꯁꯦ ꯑꯗꯨꯃꯥꯏꯅ ꯂꯣꯏꯅꯩ ꯑꯗꯨꯅ ꯑꯗꯨꯝ ꯅꯨꯡꯉꯥꯏ ꯍꯥꯏꯇꯥꯔꯦ ꯑꯍꯜ ꯂꯩꯕꯒꯤ ꯅꯨꯡꯉꯥꯏꯕꯁꯤꯀꯣ ꯄꯩꯁꯥꯅꯒꯥ ꯌꯥꯕꯁꯨ ꯂꯩ ꯌꯥꯗꯕ ꯃꯇꯥꯡꯁꯨ ꯂꯥꯛꯏ ꯁꯨꯝ ꯀꯥꯟꯗꯗꯤ ꯐꯦꯃꯤꯂꯤ ꯃꯦꯝꯕꯔꯒꯤ ꯌꯥꯝꯅ ꯆꯥꯎꯕ ꯔꯣꯜ ꯂꯩ ꯍꯥꯏꯇꯥꯔꯦ ꯍꯥꯏꯗꯤ ꯏꯃꯨꯡꯒꯨꯝ ꯑꯃ ꯐꯕ ꯑꯉꯥꯡ ꯑꯃ ꯐꯕ ꯍꯥꯏ ꯖꯦ ꯑꯗꯨꯝ ꯃꯣꯏꯒꯤꯁꯨ ꯌꯥꯝ ꯔꯣꯜ ꯆꯥꯎꯋꯦꯕ
ꯎꯝ ꯂꯩ ꯂꯩ ꯑꯍꯟꯅ ꯐꯔꯗꯤ ꯑꯉꯥꯡꯁꯨ ꯑꯗꯨꯝ ꯐꯩꯌꯦꯅ ꯍꯥꯏꯅꯩꯗ
ꯃꯥꯅꯦ ꯃꯥꯅꯦ ꯑꯗꯨꯅ ꯌꯨꯝꯗꯨꯒꯤ ꯔꯦꯁꯄꯣꯟꯁꯤꯕꯜ ꯑꯣꯏꯕ ꯗꯥꯏꯇ ꯂꯧꯕ ꯑꯗꯨ ꯂꯝꯖꯤꯡ ꯂꯝꯇꯥꯛꯄꯤꯕ ꯉꯝꯕ ꯑꯃ ꯑꯍꯟ ꯑꯃ ꯂꯩꯔꯒ ꯗꯤ ꯏꯃꯨꯡꯗꯁꯨ ꯅꯨꯡꯉꯥꯏꯗꯅ
ꯑꯥ ꯃꯥꯅꯦ ꯃꯥꯅꯦ ꯑꯍꯟꯗꯨꯅ ꯃꯀꯣꯛꯆꯤꯡꯉ ꯐꯖꯟ ꯑꯐꯕꯗ ꯇꯧꯔꯒꯗꯤ ꯃꯈꯥ ꯊꯥꯕꯈꯩꯁꯨ ꯑꯗꯨꯝ ꯍꯦꯜꯂꯛꯇꯣꯏꯅꯦꯕ
ꯃꯥꯅꯦ ꯃꯥꯅꯦ ꯑꯐꯕ ꯍꯥꯏꯁꯤꯗꯤ ꯑꯗꯨꯝ ꯀꯩꯅꯣ ꯂꯩꯇ꯭ꯔꯦꯗꯅ ꯃꯤꯒꯤ ꯋꯥ ꯃꯤꯅ ꯋꯥ ꯉꯥꯡꯕ ꯍꯥꯏꯕꯗꯨ ꯂꯩꯇ꯭ꯔꯦꯗꯟ
ꯎꯝ ꯑꯧ ꯑꯍꯟꯅ ꯐꯠꯇ꯭ꯔꯗꯤ ꯃꯈꯥ ꯊꯪꯕꯁꯨ ꯐꯔꯣꯏ ꯐꯔꯣꯏꯗꯣꯏꯅꯦꯕ
ꯃꯥꯅꯦ ꯃꯥꯅꯤ ꯃꯥ ꯅ ꯀꯩꯅꯣ ꯇꯧꯔꯗꯤ ꯈꯣꯏ ꯇꯥꯃꯣ ꯁꯨꯃꯥꯏꯟ ꯇꯧꯔꯒꯕꯨ ꯀꯩꯗꯧ ꯍꯣꯏ ꯈꯣꯏꯅ ꯀꯩꯗꯧꯕꯩ ꯇꯧꯔꯗꯨꯏꯅꯣꯗ ꯈꯣꯠꯂꯨꯗꯨꯏꯅꯣ ꯃꯥꯕꯨ ꯀꯩꯅꯣ ꯑꯣꯏꯗ꯭ꯔꯥ ꯈꯣꯏꯅ ꯃꯥ ꯀꯃꯥꯏꯟ ꯂꯧꯗꯣꯏꯅꯣ ꯍꯥꯏꯕ ꯑꯃꯁꯨ ꯂꯥꯛꯏꯗꯅ
ꯑ
ꯗꯨ ꯃꯥꯥꯏꯗꯤ ꯑꯉꯥꯡꯅꯁꯨ ꯎꯁꯤꯠꯄ ꯌꯥꯕ ꯍꯥꯏꯕꯗꯤ ꯑꯍꯟꯗꯨꯅ ꯇꯧꯔꯛꯄꯒꯤ ꯃꯈꯥꯖꯨ ꯌꯥꯝ ꯄꯣꯜꯂꯦꯕ
ꯃꯥꯅꯦ ꯃꯥꯅꯦ ꯃꯇꯧ ꯇꯝꯒꯦꯅ ꯂꯩꯔꯕꯅꯦꯕ
ꯃꯥꯅꯦ ꯑꯉꯥꯡ ꯑꯩꯗꯤ ꯑꯉꯥꯡ ꯂꯩꯔꯗꯤ ꯍꯣꯏ ꯑꯉꯥꯡ ꯍꯥꯏꯗꯤ ꯑꯍꯟ ꯍꯥꯏꯖꯤꯒꯗꯤ ꯑꯍꯟꯖꯤꯅꯗꯤ ꯅꯨꯃꯤꯠ ꯊꯥ ꯎꯕ ꯍꯥꯜꯂꯤ ꯍꯥꯏꯅꯔꯤꯕꯅꯤꯗꯣ
ꯎꯝ
ꯑꯗꯨꯅ ꯑꯍꯟ ꯍꯥꯏꯖꯤꯅ ꯇꯧꯕ ꯍꯥꯏꯖꯤ ꯑꯗꯨꯝ ꯐꯠꯇ꯭ꯔꯕꯁꯨ ꯑꯗꯨꯝ ꯐꯕ ꯑꯗꯨꯝ ꯃꯥꯜꯂꯤꯗꯅ
ꯎꯝ
ꯑꯗꯨꯝꯕꯁꯨ ꯃꯌꯥꯝ ꯂꯩꯕꯅꯤꯅ ꯍꯥꯏꯗꯤ ꯒꯨꯗ ꯑꯦꯛꯖꯥꯝꯄꯜ ꯑꯃ ꯑꯣꯏ ꯎꯠꯄ ꯍꯥꯏꯗꯤ ꯃꯈꯣꯏꯗ ꯃꯊꯧ ꯇꯥꯏꯕ ꯍꯥꯏꯗꯤ ꯑꯁꯦꯡꯕ ꯑꯣꯏꯅ ꯊꯦꯡꯅꯕꯁꯤꯒ ꯆꯤꯟꯅ ꯍꯥꯏꯕꯁꯤꯒ ꯈꯦꯠꯅꯕꯁꯨ ꯌꯥꯝ ꯂꯩꯗꯅ
ꯑꯩꯈꯣꯏ ꯂꯩ ꯂꯩ ꯏꯁꯥꯅ ꯐꯖꯅ ꯀꯩꯅꯣ ꯇꯧꯊꯣꯍꯧꯔꯗꯤ ꯃꯤꯠꯅ ꯎꯕꯒ ꯅ ꯇꯥꯕꯒꯗꯤ ꯃꯤꯠꯅ ꯎꯕꯅ ꯍꯦꯟꯅ ꯊꯥꯖꯅꯩ ꯗꯨꯅꯤ
ꯃꯤꯠꯅ ꯎꯕꯒꯤ ꯍꯥꯏꯗꯤ ꯃꯤꯠꯅ ꯎꯕꯒꯁꯨ ꯃꯤꯉꯣꯟꯗ ꯂꯧꯁꯟꯕꯁꯨ ꯊꯨꯏ ꯍꯥꯏꯗꯅ
ꯎꯝ
ꯑꯗꯨꯅ ꯕ꯭ꯔꯣꯁꯨ ꯆꯦꯛꯁ ꯕ꯭ꯔꯣꯁꯨ ꯑꯍꯟ ꯑꯣꯏꯅꯕ ꯃꯇꯤꯛ ꯆꯥꯕ ꯑꯣꯏ ꯑꯗꯨꯝ ꯑꯣꯏꯔꯝꯒꯅꯤꯕꯨꯗꯤ ꯈꯜꯂꯤ ꯕ꯭ꯔꯣꯁꯨ ꯑꯗꯨꯝ ꯑꯩ ꯈꯟꯕꯗꯀꯣ
ꯍꯣꯏꯗ ꯐꯠꯇꯕ ꯊꯕꯛ ꯐꯠꯇꯕ ꯊꯕꯛꯇ ꯇꯧꯔꯨꯅꯨꯗ ꯕ꯭ꯔꯣ ꯑꯗꯨꯝ ꯂꯥꯏꯐꯁꯤꯗ ꯑꯐꯕ ꯇꯧꯕ ꯍꯥꯏꯁꯤꯅꯗꯤ ꯑꯗꯨꯝ ꯄꯨꯟꯁꯤꯗꯤ ꯁꯥꯡꯅ ꯍꯤꯡꯉꯨꯑꯣ ꯑꯩꯩꯗꯤ ꯅꯨꯡꯉꯥꯏꯗꯅ ꯎꯝ ꯌꯥꯝ
ꯇꯧꯗꯦ ꯄꯨꯟꯁꯤ ꯑꯗꯨꯝ
ꯑꯩꯈꯣꯏꯗꯤ ꯁꯨꯃꯥꯏꯅ ꯈꯜꯂꯦ ꯍꯧꯖꯤꯛꯇꯤ ꯆꯍꯤ ꯌꯥꯝꯡꯊꯜꯂꯛꯄꯩꯔ ꯀꯦꯅꯣ ꯍꯥꯏꯗꯤ ꯑꯩꯈꯣꯏꯅ ꯑꯩꯈꯣꯏꯗꯤ ꯌꯥꯔꯤꯒꯩ ꯍꯥꯏꯗꯤ ꯃꯈꯥ ꯇꯥꯕꯖꯤꯡꯖꯤꯗ ꯐꯖꯅ ꯂꯝꯖꯤꯡ ꯂꯝꯊꯥꯛ ꯄꯤꯒꯦ ꯀꯥꯏꯅ ꯈꯟꯕꯖꯦ ꯁꯨꯃꯥꯏ ꯗꯨꯝ ꯈꯜꯂꯦ ꯑꯈꯣꯏꯅ ꯌꯥꯝ ꯈꯪꯉꯨꯕ ꯍꯩꯔꯨꯕ ꯍꯥꯏꯗꯨ ꯑꯗꯨꯝꯃꯗꯤ ꯅꯠꯇ꯭ꯔꯦ ꯑꯗꯨꯏꯇꯥꯥꯔꯖꯨ ꯑꯐꯕꯔꯣꯝꯗꯗꯤ ꯍꯥꯏꯇꯥꯔꯅꯦ ꯍꯥꯏꯗꯤ
ꯏꯁꯥꯅ ꯈꯪꯉꯤꯕꯗꯤ ꯑꯦꯛꯁꯄꯔ꯭ꯌꯦꯟꯁ ꯇꯧꯔꯨꯕꯁꯤ ꯃꯈꯥ ꯊꯥꯔꯛꯄꯉꯩ ꯈꯔ ꯈꯪꯉꯗꯤ ꯐ
ꯑꯥ ꯑꯥ ꯑꯥꯎ ꯑꯗꯣ ꯐꯥꯎꯋꯤ ꯍꯥꯏꯇꯥꯔꯦ ꯍꯥꯏꯗꯤ ꯑꯁꯣꯏꯕ ꯑꯈꯣꯏꯅ ꯊꯦꯡꯅꯔꯛ ꯑꯁꯣꯏꯕꯗꯣ ꯃꯈꯥ ꯇꯥꯕꯗꯗꯤ ꯁꯣꯏꯍꯟꯅꯤꯡꯗꯦ ꯁꯨꯃꯥꯏꯅ ꯆꯠꯂꯒꯤ ꯐꯩ ꯂꯝꯕꯤꯗꯣ ꯑꯆꯨꯝꯕꯗ ꯇꯥꯛꯄꯤꯔꯝꯕꯗꯨꯅ ꯐꯩꯗꯅ
ꯎꯝ ꯃꯥꯅꯦ ꯃꯥꯅꯦ
ꯑꯩꯖꯨ ꯁꯣꯏꯔꯦ ꯅꯪꯖꯨ ꯁꯣꯏꯌꯣ ꯍꯥꯏꯕꯗꯨꯗꯤ ꯑꯩꯈꯣꯏ ꯑꯐꯕ ꯋꯥꯈꯜꯂꯣꯟ ꯆꯤꯡꯗꯦꯕ ꯅꯠꯇ꯭ꯔꯥ
ꯎꯝ
ꯑꯗꯨꯅ ꯑꯩ ꯁꯣꯏꯈ꯭ꯔꯦ ꯑꯗꯨꯅ ꯅꯣꯏꯗꯗꯤ ꯁꯣꯏꯍꯟꯅꯤꯡꯗꯦ ꯑꯗꯨꯅ
ꯅꯣꯏꯁꯨ ꯑꯆꯨꯝꯕ ꯂꯝꯕꯤ ꯆꯠꯂꯨ ꯈꯣꯠꯂꯨꯅ ꯃꯤ ꯃꯇꯦꯡ ꯄꯥꯡꯕ ꯍꯥꯏꯖꯤꯗꯤ ꯃꯥꯡꯖꯗꯦꯗꯅ
ꯃꯥꯡꯖꯗꯦ ꯃꯥꯡꯖꯗꯦ ꯀꯥꯟꯅꯗꯨꯏꯅꯤ ꯍꯦꯟꯅ ꯏꯁꯥꯗꯁꯨ ꯅꯨꯡꯉꯥꯏꯕ ꯀꯥꯟꯅꯁꯨ ꯀꯥꯅꯕ
ꯈ꯭ꯋꯥꯏ ꯅꯨꯡꯉꯥꯏꯔꯤꯖꯦ ꯃꯤ ꯃꯇꯦꯡꯒ ꯄꯥꯡꯉꯒ ꯃꯤꯅꯒ ꯑꯁ ꯏꯕꯨꯡꯉꯣ ꯀꯩꯅꯣ ꯇꯧꯋꯤ ꯌꯥꯝ ꯅꯨꯡꯉꯥꯏꯔꯦ ꯈꯣꯠꯂꯦꯒ ꯍꯥꯏꯕꯖꯦ ꯁꯤꯅ ꯍꯦꯟꯅ ꯅꯨꯡꯉꯥꯏꯌꯦ ꯇꯥꯕ ꯁꯨꯝ ꯅꯨꯡꯉꯥꯏꯖꯩꯗꯅ ꯑꯈꯣꯏꯗ
ꯎꯝ ꯃꯥꯅꯤ ꯅꯨꯡꯉꯥꯏꯕꯅꯤ ꯑꯗꯨꯃꯥꯏꯅ ꯏꯁꯥꯗꯁꯨ ꯑꯗꯨꯝ ꯈꯔ ꯌꯥꯡꯕꯅꯦꯕ
ꯌꯥꯡꯉꯦ ꯌꯥꯡꯉꯦ ꯍꯥꯏꯗꯤ ꯀꯩꯒꯨꯝꯕ ꯑꯃ ꯑꯩꯈꯣꯏꯅ ꯉꯝꯖꯕ ꯑꯃ ꯍꯥꯏꯗꯤ ꯃꯤꯉꯣꯟꯗ ꯇꯧꯊꯣꯛꯄ ꯍꯥꯏꯁꯤ ꯀꯩꯁꯨ ꯐꯠꯇꯕꯗꯤ ꯑꯣꯏꯔꯔꯣꯏꯕ ꯅꯠꯇ꯭ꯔꯥ
ꯎꯝ
ꯎꯝ ꯍꯣꯏ ꯃꯤꯅ ꯇꯧꯔꯛꯄ ꯇꯧꯔꯛꯇꯕ ꯑꯗꯨꯝꯗꯤ ꯈꯪꯗ꯭ꯔꯦ ꯑꯩꯈꯣꯏꯅꯗꯤ ꯉꯝꯃꯤꯉꯩ ꯃꯤꯒꯤ ꯃꯇꯦꯡ ꯄꯥꯡꯕꯤꯕꯀꯣ
ꯃꯤꯅ ꯑꯈꯣꯏꯅ ꯇꯧꯔꯦꯅ ꯃꯤꯅ ꯇꯧꯔꯛꯅꯤꯅ ꯈꯟꯕꯗꯨ ꯈꯜꯂꯒ ꯇꯧꯕꯗꯨꯗꯤ ꯀꯥꯟꯅꯗꯦ
ꯀꯥꯟꯗꯦ ꯀꯥꯟꯗꯦ ꯈꯣꯏꯒꯤ ꯑꯩꯒꯤ ꯑꯩꯅ ꯉꯝꯖꯕꯅꯤ ꯑꯩꯒꯤ ꯑꯩꯅ ꯀꯩꯅꯣ ꯇꯧꯖꯕꯅꯤ ꯈꯜꯂꯒ ꯃꯌꯥꯝꯗ ꯍꯥꯏꯗꯣꯛꯄ ꯇꯝꯊꯣꯛꯄ ꯇꯧꯊꯣꯛꯄ ꯑꯗꯨꯝ ꯀꯩꯁꯨ ꯀꯥꯏꯗꯦꯕ ꯍꯣꯏꯗ ꯑꯗꯨꯕꯨꯗꯤ ꯀ꯭ꯔꯣꯅ ꯍꯥꯏ ꯔꯤꯇꯔꯟꯒꯤꯗꯃꯛꯇ ꯃꯇꯦꯡ ꯄꯥꯡꯕꯗꯨꯗꯤ ꯃꯇꯦꯡ ꯀꯧꯗꯦ ꯍꯥꯏꯗꯤ ꯁꯝꯅ ꯍꯥꯏꯔꯕ ꯚꯣꯠꯀꯨꯝꯕꯒꯤ ꯃꯑꯣꯡꯗ ꯂꯥꯛꯑꯅꯤꯕ ꯑꯗꯣꯏ
ꯃꯥꯅꯦ ꯏꯁꯥꯒꯤ ꯀꯥꯟꯅꯕ ꯊꯤꯔꯛꯄꯅꯦꯕ ꯑꯗꯨꯗꯤ
ꯃꯥꯅꯦ ꯃꯥꯅꯦ ꯍꯥꯏꯗꯤ ꯃꯥꯏꯗꯣ ꯃꯇꯦꯡ ꯀꯧꯗ꯭ꯔꯦꯕ ꯑꯗꯨꯗꯤ
ꯎꯝ ꯏꯁꯥꯏꯒꯤ ꯀꯥꯟꯅꯕ ꯊꯤꯗꯕꯤꯗ ꯑꯗꯨ ꯃꯤꯒꯤ ꯃꯇꯦꯡ ꯄꯥꯡꯒꯦꯅ ꯈꯜꯂ ꯄꯥꯡꯒꯤꯕꯗꯨꯅ ꯍꯦꯟꯅ ꯀꯥꯟꯅꯔꯤꯅꯤ
ꯃꯥꯅꯦ ꯃꯥꯅꯦ ꯍꯥꯏꯅꯕꯝꯁꯨ ꯂꯩꯗꯅ ꯀꯅꯥꯅꯣꯝꯗꯤ ꯍꯥꯏꯒꯤꯝꯅꯤ ꯕ꯭ꯔꯣ ꯗꯣ ꯑꯩ ꯅꯤꯡꯗꯤ ꯅꯤꯡꯖꯪꯗ꯭ꯔꯦ ꯍꯥꯏꯅꯕ ꯂꯩꯗꯅ ꯍꯥꯏꯗꯤ ꯑꯣ ꯙꯅꯕꯤ ꯂꯥꯏꯁꯝꯅꯔꯒ ꯀꯅꯣꯝ ꯍꯥꯏꯗꯅ ꯍꯥꯏꯗꯤ ꯐꯅ ꯂꯥꯏꯔꯤꯛ ꯍꯩꯗꯨꯅꯁꯨ ꯁꯃꯥꯖꯇ ꯀꯥꯟꯅꯕ ꯄꯤ ꯗ꯭ꯔꯒꯗꯤ ꯃꯗꯨ ꯑꯐꯕ ꯂꯥꯏꯔꯤꯛ ꯀꯧꯗꯦ ꯀꯥꯏꯅ ꯑꯗꯨꯝ ꯍꯥꯏꯗꯅꯀꯣ
ꯑ ꯃꯥꯅꯤ ꯃꯥꯅꯤ ꯆꯨꯃꯤ꯫
ꯍꯥꯏꯗꯤ ꯆꯨꯝꯗꯤ ꯆꯨꯝꯃꯤꯗꯅ ꯑꯈꯣꯏꯅ ꯈꯪꯉꯤꯕ ꯍꯩꯔꯤꯕꯁꯦ ꯑꯈꯣꯏꯒꯤ ꯆꯥꯎꯈꯠꯂꯛꯅꯕ ꯃꯤꯑꯣꯏꯕꯒꯤ ꯀꯩꯅꯣꯖꯦ ꯋꯥꯈꯜꯂꯣꯟ ꯐꯒꯠꯂꯛꯅꯕ ꯈꯣꯠꯀꯠꯂꯛꯅꯕꯅꯦꯕ ꯅꯠꯇ꯭ꯔꯥ
ꯎꯝ ꯑꯗꯩ ꯂꯥꯏꯔꯤꯛ ꯍꯩꯔꯒ ꯂꯥꯏꯁꯨ ꯈꯪꯗꯕꯒꯨꯝꯕ
ꯑꯥ
ꯍꯥꯏꯗꯤ ꯂꯥꯏꯔꯤꯛꯇ ꯄꯨꯡꯄꯥ ꯄꯥꯔꯒ ꯍꯥꯏꯗꯤ ꯃꯥꯅ ꯃꯥꯛ ꯄꯨꯡꯋꯥꯡ ꯋꯥꯡꯉꯒ ꯃꯁꯥꯒꯤ ꯑꯗꯨꯗꯤ ꯀꯥꯟꯅꯕ ꯀꯧꯗꯦꯕ
ꯎꯝ
ꯃꯌꯥꯝ ꯄꯨꯟꯅ ꯀꯥꯟꯅꯃꯤꯟꯅꯕ ꯃꯌꯥꯝꯗ ꯍꯥꯏꯗꯤ ꯋꯦꯜꯐꯤꯌꯥꯔ ꯑꯣꯕ ꯊꯕꯛ ꯇꯧꯕꯤꯕꯗꯨꯅ ꯍꯦꯟꯅ ꯃꯒꯨꯟ ꯂꯩꯌꯦꯕ ꯅꯠꯇ꯭ꯔꯥ ꯍꯥꯏꯗꯤ ꯂꯥꯏꯔꯤꯛ ꯐꯅ ꯍꯩꯇ ꯇꯥꯔꯒꯁꯨ ꯇꯧꯛꯄꯗꯨꯅ ꯍꯦꯟꯅ ꯃꯤꯅ ꯁꯤꯡꯊꯥꯟꯅꯩꯗꯅ
ꯎꯝ ꯂꯩ ꯂꯩ ꯃꯁꯥ ꯃꯊꯟꯇ ꯀꯩꯅꯣꯝ ꯇꯧꯖꯔꯒꯗꯤ ꯀꯩꯁꯨ ꯀꯥꯟꯅ ꯄꯣꯠꯇꯦꯕ
ꯑꯥ ꯑꯗꯨ ꯃꯥꯅꯖꯨ ꯌꯥꯝ ꯇꯣꯏꯅ ꯍꯥꯏꯗꯅ ꯍꯥꯏꯗꯤ ꯂꯥꯏꯔꯤꯛ ꯍꯩꯔꯅꯤ ꯃꯥꯅ ꯑꯥꯏ ꯄꯤ ꯑꯦꯁ ꯑꯥꯏ ꯑꯦꯁ ꯑꯣꯏꯔꯅꯤ ꯑꯗꯨꯒ ꯒꯦꯠ ꯋꯥꯡꯗ ꯈꯥꯖꯤꯜꯂꯅꯤ ꯍꯨꯏꯖꯥꯎ ꯑꯃ ꯂꯣꯏꯁꯜꯂꯅꯤ ꯍꯥꯏꯕ ꯑꯗꯨꯗꯤ ꯂꯥꯏꯞꯇꯣ ꯀꯩꯁꯨ ꯀꯥꯟꯅꯗꯦꯕ
ꯎꯝ ꯀꯥꯟꯅꯗꯦ ꯃꯁꯥꯏ
ꯏꯁꯥꯖꯨ ꯀꯥꯟꯅꯕ ꯁꯃꯥꯖꯁꯨ ꯀꯥꯟꯅꯃꯤꯟꯅꯕ ꯍꯥꯏ ꯆꯥꯎꯈꯠ ꯀꯥꯏꯖꯤꯗꯤ ꯃꯤ ꯄꯨꯂꯞ ꯃꯌꯥꯝ ꯄꯨꯟꯅ ꯆꯥꯎꯈꯠꯂꯒꯥꯟꯗ ꯆꯥꯎꯈꯠꯀꯗꯧꯕꯅꯤ ꯅꯠꯇ꯭ꯔꯥ ꯃꯥ ꯈꯛ ꯆꯥꯎꯈꯠꯂꯒ ꯆꯥꯎꯈꯠꯂꯦ ꯍꯥꯏꯕꯗꯨꯗꯤ ꯑ ꯑꯌꯥꯕꯣꯠꯇꯦ ꯑꯗꯨꯗ ꯃꯌꯥꯝ ꯆꯥꯎꯈꯠꯃꯤꯟꯅꯔꯀꯥꯟꯗ
ꯆꯥꯎꯈꯠꯄꯗ ꯍꯥꯏꯗꯣ ꯑꯣꯏꯒꯗꯝꯅꯤ
ꯑ
ꯕ꯭ꯔꯣ ꯑꯗꯣ ꯋꯥꯔꯤꯖꯨ ꯅꯨꯡꯉꯥꯏꯤ ꯀꯩꯅꯣ ꯉꯁꯤꯒꯤꯗꯤ ꯁ꯭ꯃꯋꯥꯏ ꯂꯣꯏꯁꯜꯂꯖꯤ ꯑꯩ ꯃꯥ ꯎꯝ ꯑꯩ ꯃꯊꯪ ꯑꯃꯨꯛ ꯇꯧꯔꯛꯀꯦ ꯗꯨ ꯐꯖꯅ ꯋꯔꯤ ꯁꯥꯔꯁꯦ
ꯌꯥꯏ ꯌꯥꯏ ꯍꯣꯏ ꯆꯕꯤ ꯇꯧꯊꯣꯛꯑꯣ ꯑꯗꯨꯝ ꯎꯝ